ꯍꯥ ꯀꯔꯤ ꯍꯥꯏꯕ ꯆꯥꯔꯦ ꯑꯩ ꯈꯥꯖꯥꯢꯁꯤꯗ ꯀꯩꯅꯣ ꯇꯧꯔꯦ ꯀꯔꯤꯅꯣꯃ ꯆꯤꯛꯈ꯭ꯔꯕ꯭ꯔꯥ ꯉꯁꯥꯏ ꯉꯥꯏꯗꯤ ꯇꯧꯗꯕ꯭ꯔꯣ
ꯑꯩꯗꯤ ꯎꯗꯦ ꯑꯩꯗꯤ ꯊꯧꯕ ꯎꯗꯦ
ꯑꯩꯅ ꯄꯥꯝꯖꯕ ꯍꯤꯌꯥꯔ ꯁꯇꯥꯜ ꯇꯥꯞ ꯅꯞꯅ ꯁꯨꯃꯥꯏꯅ ꯄꯨꯟꯕ ꯅꯥꯔꯦ ꯏꯃꯥꯗ ꯀꯣꯜ ꯇꯧꯔꯝꯃꯤꯅꯦ ꯃꯣꯏꯗꯤ ꯑꯩꯈꯣꯏ ꯇꯥꯝꯃꯣ ꯃꯅꯤꯡꯒꯤ ꯇꯥꯃꯣꯗꯣ ꯍꯥꯔ ꯌꯣꯟꯕꯗꯣ ꯍꯥꯔ ꯌꯣꯟꯕꯒꯤ ꯃꯗꯤ ꯇꯤꯚꯤ ꯑꯃꯥ ꯐꯪꯂꯦꯅꯦ ꯑ ꯃꯣꯏ ꯄꯣꯠ ꯆꯩ ꯀꯩꯀꯩꯗꯣ ꯌꯣꯟꯕꯒꯤ ꯍꯤꯗꯥꯛ ꯀꯩꯀꯩꯗꯣ ꯌꯣꯟꯕꯒꯤ ꯇꯤꯚꯤ ꯑꯄꯥꯛꯄ ꯑꯃ ꯐꯪꯉꯦꯅ ꯃꯤꯗꯤ ꯃꯥꯡꯒꯣꯟꯗ ꯁꯤꯅꯤꯃꯥ ꯌꯦꯡꯉꯤꯌꯦ ꯍꯥꯏꯗꯤ ꯏꯃꯥ ꯍꯣꯏꯗꯤ ꯅꯨꯡꯉꯥꯏꯕ ꯐꯣꯡꯗꯣꯛꯇꯅ ꯃꯤꯗꯤ ꯀꯌꯥꯗ ꯐꯈ꯭ꯔꯥꯕ ꯇꯤꯚꯤ ꯑꯄꯥꯛꯄ ꯑꯃ ꯐꯪꯉꯦꯌꯦ
ꯏꯁ ꯋꯥ꯭ꯔꯜ ꯀꯞ ꯌꯦꯡꯕ ꯆꯞ ꯆꯥꯔꯅꯤꯅꯦ ꯑꯗꯨꯗꯤ
ꯌꯦꯡꯕ ꯅꯨꯉꯥꯏꯇ꯭ꯔꯥ ꯄꯨꯟꯅ ꯑꯣꯏꯗꯔ
ꯀꯅꯥ ꯀꯅꯥꯅ ꯋꯥꯔꯜ ꯀꯞ ꯌꯦꯡꯒꯗꯕꯤꯁꯤꯡꯗꯣ ꯗꯦꯠ ꯅꯥꯏꯟꯇꯤꯟ ꯀꯥꯏꯅ ꯍꯥꯏꯈꯤꯕꯗꯣ ꯗꯦꯠ ꯅꯥꯏꯟꯇꯤꯟꯗꯗꯤ ꯑꯩ ꯌꯨꯝ ꯆꯠꯇꯧ ꯃꯥꯜꯂꯤ
ꯅꯪ ꯆꯠꯈ꯭ꯔ ꯗꯧꯕ
ꯏꯅꯝꯃꯗ ꯑꯩꯅ ꯑꯩꯪ ꯅꯣ ꯅꯣꯡꯃ ꯂꯥꯛꯀꯦ ꯍꯥꯏꯕꯗꯣ ꯃꯥꯅ ꯍꯩꯖꯤꯡꯄꯣꯠꯇꯥ ꯂꯥꯛꯎ ꯍꯥꯏ ꯍꯩꯖꯤꯡꯄꯣꯠꯇ ꯊꯕꯛ ꯇꯧꯒꯗꯣꯏꯗꯣ ꯑꯗꯨꯅꯅꯤ ꯑꯥ ꯅꯣꯡꯉꯥꯟꯕꯗꯩ ꯆꯠꯈ꯭ꯔꯕ ꯎꯝ ꯍꯣꯏ ꯑꯩ ꯂꯥꯛꯏ ꯍꯥꯏꯗꯅ ꯀꯩꯅꯣꯝꯃ ꯇꯧꯕꯤꯔꯝꯕꯗꯣ
ꯎꯝ ꯎꯍꯨꯝ
ꯑꯩꯁꯨ ꯍꯧꯖꯤꯛ ꯀꯔꯤ ꯐꯤꯔꯣꯜ ꯁꯦꯠꯁꯤꯒꯦ ꯀꯅꯥꯗꯒꯤ ꯐꯅꯦꯛ ꯁꯦꯠꯁꯤꯒꯦ ꯏꯅꯝꯃꯗꯒꯤꯗꯤ ꯁꯦꯠꯅꯤꯡꯗꯕ ꯍꯟꯗꯛ
ꯅꯪꯒꯥꯖꯦ ꯐꯅꯦꯛ ꯁꯦꯠ ꯏꯁ
ꯊꯪꯗꯤ ꯑꯣꯏ ꯆꯠꯀꯗꯕꯅꯤꯅ
ꯀꯔꯤ ꯃꯆꯨ ꯁꯦꯠꯅꯤꯡꯉꯤ ꯑꯩꯉꯣꯟꯗ ꯂꯩꯕꯁꯤꯗꯒꯤ ꯁꯦꯠꯅꯤꯡꯕ ꯑꯍ ꯑꯩꯖꯨ ꯐꯖꯕꯤꯗꯤ ꯑꯃꯇ ꯌꯥꯎꯗꯦ
ꯍꯣꯏ ꯐꯨꯔꯤꯠꯁꯨ ꯑꯃ ꯄꯥꯝꯖꯥꯗꯦ ꯑꯩꯁꯨ ꯐꯨꯔꯤꯠ ꯑꯅꯧꯕꯤ ꯑꯃꯒ ꯄꯥꯝꯃꯦ ꯁꯤ ꯇꯨꯕꯗꯤ ꯅꯪꯉꯔꯣꯏ ꯍꯧꯖꯤꯛꯀꯤꯅꯤ ꯑꯩꯅ ꯍꯥꯏꯗꯨꯗꯤ ꯇ ꯑꯅꯧꯕꯤ ꯑꯃ ꯄꯥꯝꯃꯛꯄꯤꯅꯤ
ꯍꯣꯏ ꯑꯗꯨꯕꯨꯗꯤ ꯅꯪ ꯄꯤꯁꯥꯗꯣ ꯈꯔ ꯊꯨꯃꯜꯂꯤ ꯑꯩꯈꯣꯏ ꯄꯦꯟꯗꯦ
ꯑꯈꯣꯏ ꯏꯅꯝꯃꯗ ꯍꯥꯏ ꯍꯥ ꯍꯥ ꯍꯥ ꯝꯦꯁꯦꯁ ꯊꯥꯖꯤꯟꯒꯣ ꯏꯗ ꯇꯧꯏ ꯋꯣ ꯀꯩꯅꯣ
ꯈꯤꯇꯪ ꯉꯥꯏ ꯉꯝꯗ꯭ꯔꯕꯒꯥꯏꯅ
ꯅꯣꯛꯅꯤꯡꯕꯅꯦ ꯃꯥꯗꯣ ꯅꯤꯔꯨꯄꯃꯥꯗ ꯂꯥꯏꯌꯦꯡꯕ ꯍꯦꯛ
ꯆꯪꯒꯤꯕꯒ ꯎꯝ ꯊꯦꯡꯒꯅꯤ
ꯅꯨꯄꯥꯃꯥꯗ ꯂꯥꯏꯌꯦꯡꯉꯨꯕ ꯀꯥꯟꯗ ꯑꯩꯒꯤꯁꯨ ꯌꯦꯡꯒꯦꯅ ꯃꯉꯣꯟꯗ ꯍꯪꯕ ꯀꯥꯟꯗ ꯌꯨꯝ ꯄꯥꯟꯕꯒꯤ ꯂꯩꯇꯕ ꯅꯠꯇ꯭ꯔꯥ ꯀꯥꯏꯅ ꯍꯥꯏꯔꯛꯏ ꯀꯥꯏꯅ ꯑꯩꯉꯣꯟꯗꯅꯦ ꯇꯝꯖꯔꯤꯅꯦ ꯍꯥꯏꯕ ꯍꯔꯥꯎ ꯍꯔꯥꯎ ꯃꯇꯦꯡꯒꯤ ꯄꯥꯡꯖꯟꯅꯔꯝꯃꯤ
ꯂꯥꯏꯕꯛꯁꯤꯗꯁꯨ ꯇꯤꯂꯥꯏꯈꯨꯝꯕꯤ ꯁꯧꯔꯦꯅꯦ ꯑꯅꯤ ꯁꯤꯗ ꯃꯥꯥꯏ ꯍꯦꯛ ꯇꯥꯔꯨꯔꯒ ꯈꯔ ꯇꯥꯔꯨ ꯌꯥꯕ ꯅꯠꯇꯦ ꯏꯃꯩ ꯂꯣꯏꯊꯣꯔꯛꯑꯦ ꯎꯔꯤꯡꯉꯣ ꯀꯔꯤꯌꯣ
ꯄꯤꯟꯕꯖꯥꯠꯅꯤ
ꯅꯪ ꯎꯔꯤꯡ ꯈꯔ ꯐꯔꯕꯣ
ꯎꯝ ꯁꯤ ꯑꯆꯧꯕꯤꯁꯨ ꯈꯔ ꯐꯔꯦ ꯏꯅꯃꯟ ꯍꯥꯏ
ꯍꯣꯏ ꯑꯗꯣ ꯗꯥꯛꯁꯦ ꯑꯗꯨꯝ ꯁꯟꯁ꯭ꯟꯒꯨꯝꯕ ꯇꯩꯔꯗꯤ ꯗꯥꯛꯀꯤ ꯇꯩꯗꯔꯁꯨ ꯑꯗꯨꯝ ꯈꯔꯗꯤ ꯀꯣꯛꯑꯦꯗ ꯎꯝ ꯑꯣꯏ ꯃꯨꯁꯤꯟ ꯃꯨꯔꯒꯥ ꯗꯥꯡ ꯂꯥꯑꯣꯅ ꯂꯩꯕꯒꯤ ꯇꯥꯏꯞ ꯑꯣꯏ ꯑꯣꯏ
ꯃꯤꯉꯣꯟꯗꯗꯤ ꯌꯥꯝꯅ ꯅꯨꯡꯉꯥꯏꯍꯟꯗꯦꯕ
ꯑꯩꯒꯤ ꯐꯗꯤꯠ ꯁꯤꯟ ꯅꯣꯛꯅꯤꯡꯕ꯭ꯔꯥ ꯑꯩ ꯑꯗꯨꯔ ꯐꯔ ꯅꯩꯁ
ꯎꯝ ꯀꯩꯅꯣ ꯌꯥꯎꯗꯣ ꯄꯦ ꯗꯦꯠ ꯌꯥꯎꯕꯤꯗꯣ ꯎꯝ ꯑꯗꯨꯗꯤ ꯑ ꯑꯗꯨꯝꯇꯪꯗꯤ ꯈꯔꯋꯥꯏ ꯁꯪꯉꯦꯗꯅ
ꯕꯖꯥꯔ ꯆꯠꯂ ꯐꯤꯔꯣꯟ ꯂꯩꯕ ꯌꯥ ꯄꯨꯁꯄꯥꯗꯣ ꯉꯁꯤ ꯀꯔꯤ ꯀꯔꯤ ꯂꯩꯔꯛꯑꯖꯥꯠꯅꯣ ꯉꯁꯤ ꯕꯤꯁꯥꯜ ꯆꯠꯅꯤ ꯍꯥꯏꯒꯤꯕ ꯒꯤꯁꯟꯗꯒꯤ ꯀꯔꯤ ꯀꯔꯤ ꯇꯞꯅꯤꯡꯕꯦꯒ ꯈꯜꯂ ꯑꯩꯈꯣꯏ ꯈꯣꯏꯁꯨ ꯆꯠꯂꯅꯤ ꯈꯜꯂꯒ ꯅꯠꯇ꯭ꯔꯥ ꯑꯩꯈꯣꯏ ꯑꯦꯛꯖꯥꯝ ꯂꯣꯏꯔꯒ ꯑꯦꯛꯖꯥꯝ ꯂꯣꯏꯔꯒ ꯃꯣꯏ ꯍꯦ ꯍꯦ ꯍꯥ
ꯈꯣꯡꯁꯦ ꯍꯦꯛ ꯁꯤꯗꯕꯅꯟꯒꯩ ꯆꯥꯇꯣꯔꯤꯅꯤ ꯍꯨꯝ ꯍꯨꯝ
ꯄꯦꯟꯗꯕ ꯃꯌꯥꯝꯗꯣ ꯑꯗꯨꯝ
ꯎꯝ ꯈꯔꯗꯤ ꯀꯩꯅꯣꯝꯗꯤ ꯀꯤꯖꯒꯅꯤ
ꯑꯩꯗꯤ ꯈꯔꯒ ꯅꯤꯛꯀꯟꯕꯒ ꯅꯤꯛꯄ ꯍꯥꯏꯗꯤ ꯀꯩꯅꯣꯗꯨꯗꯩ ꯅꯤꯄ ꯅꯠꯇꯕ ꯈꯣꯟꯁꯤꯗ ꯍꯥꯟꯅ ꯅꯤꯛꯄꯤꯗꯣ ꯀꯩꯅꯣ ꯇꯧꯕꯅꯦ ꯑꯣꯖꯥꯗꯨꯅ ꯊꯤꯅ ꯆꯩꯔꯛꯄꯁꯨ ꯈꯪꯗꯦꯀꯣ
ꯀꯣꯏꯁꯟꯒ ꯍꯉꯛꯑ ꯗꯤ ꯂꯣꯏꯔꯦ ꯑꯩꯅ ꯇꯧꯒꯗꯕꯗꯣ ꯑꯩ ꯏꯁꯥꯅ ꯈꯪꯉꯤ
ꯀꯅꯥꯅꯣ ꯂꯣꯛ ꯈꯨꯔꯤꯁꯤꯅ
ꯑꯩꯒꯤ ꯁꯤꯗ ꯄꯣꯝꯃꯤꯖꯤ ꯌꯥꯝ ꯅꯨꯡꯉꯥꯏꯇ꯭ꯔꯦ
ꯅꯪ ꯀꯩꯗꯧꯔꯨꯕ ꯌꯥꯎꯋꯤ
ꯅꯥꯏ ꯁꯤꯗ ꯇꯤꯟ ꯀꯥꯡ ꯑꯃꯅ ꯆꯤꯛꯈꯤꯕ ꯑꯣꯏꯔꯝꯗꯧ ꯃꯥꯂꯦ ꯈꯣꯡꯖꯤꯖꯨꯅꯦ ꯉꯁꯥꯏ ꯀꯣꯏꯆꯠ ꯆꯠꯂꯨꯕꯒꯤꯅꯦ ꯁꯤ ꯅꯥꯔꯦ ꯈꯨꯎ ꯀꯥꯡ ꯀꯥꯡ ꯍꯥꯏꯕ꯭ꯔ
ꯑꯩꯗꯤꯅꯦ ꯑꯩꯗꯤ ꯄꯣꯊꯥꯔꯀꯥꯟꯗꯅ ꯍꯦꯟꯅ ꯋꯥꯏꯑꯦꯕ ꯈꯪꯕ ꯄꯣꯊꯥꯔ ꯇꯥꯔ ꯂꯩꯔꯀꯥꯟꯗꯅꯦ ꯏꯁ ꯉꯍꯥꯟ ꯑꯩꯅ ꯉꯍꯥꯟ ꯁꯣꯔ ꯍꯣꯟꯕꯁꯦ
ꯑꯩꯒꯤ ꯂꯤꯛ ꯑꯃꯇ ꯌꯥꯎꯗꯕꯁꯦ ꯌꯥꯝ ꯅꯨꯡꯉꯥꯏꯇ꯭ꯔꯦ ꯑꯃꯠꯇ ꯂꯩꯒꯦ ꯈꯟꯕꯅꯦ
ꯁꯝꯕꯗꯨꯁꯨ ꯁꯤꯕꯗꯨꯖꯨ ꯅꯨꯡꯉꯥꯏꯇ꯭ꯔꯦ ꯑꯃ ꯑꯣꯏꯔ ꯁꯥꯁꯦꯅ ꯍꯥꯏꯔꯝꯕꯗꯩ ꯀꯔꯤꯁꯨ ꯈꯟꯗꯔꯦ ꯀꯥꯡꯉꯣ ꯇꯨꯃꯤꯠ ꯑꯣ ꯀꯩꯑꯣ ꯒ꯭ꯌꯥꯟꯒ ꯇꯥꯗꯦꯗ ꯉꯁꯥꯏ ꯆꯠꯂꯝꯗꯥꯏꯗꯁꯨ ꯁ꯭ꯋꯥꯏꯗ ꯆꯤꯛꯄꯨꯡ ꯇꯧꯕꯅꯤ ꯐꯒ꯭ꯔ ꯃꯥꯜꯂꯦ ꯍꯥꯏꯔ ꯁ꯭ꯋꯥꯏꯗ ꯀꯣꯟꯅ ꯃꯨꯛꯆꯤ ꯑꯩ ꯂꯣꯏꯔꯦ ꯑꯩꯩ ꯀꯔꯤꯁꯨ ꯇꯩꯗꯦ
ꯎꯝ ꯐꯔꯒ ꯈꯥꯝꯇꯦꯛꯄ
ꯐ ꯐꯦꯗꯤ ꯃꯥ ꯑꯗꯨꯝ ꯑꯃꯨꯛ ꯁꯏꯗꯅ ꯑꯃꯨꯛ ꯐꯔꯒ ꯑꯃꯃꯨꯛ ꯊꯣꯛꯄ꯭ꯔꯥ ꯈꯪꯗ꯭ꯔꯦ ꯑꯗꯨꯝ ꯂꯩꯌꯦꯅ ꯍꯥꯥꯞꯇꯦꯛꯑꯦꯕ ꯀꯩꯅꯣꯁꯦ ꯀꯟꯅ ꯀꯟꯅ ꯈꯥꯝꯊꯦꯛꯄ ꯍꯦꯟꯅ ꯃꯨꯁꯤꯟꯕꯗ ꯑꯩꯅ ꯇꯩꯗꯕ ꯁꯥꯎꯅꯤꯡꯗꯅ ꯃꯆꯔꯥꯏꯖꯔꯒ ꯁꯟꯁꯀ꯭ꯔꯤꯟꯗ
ꯁꯟꯁꯀ꯭ꯔꯤꯟꯖꯨ ꯇꯩꯕ꯭ꯔꯥ
ꯑꯩ ꯁꯛ ꯐꯖꯩ ꯁꯥ ꯊꯤꯅ ꯐꯖꯩ
ꯑꯩ ꯁꯛ ꯐꯖꯩ
ꯎꯝ ꯀꯩꯅꯣꯒꯤ ꯀꯔꯤ ꯑꯍꯟꯖꯥꯎꯒꯤ ꯃꯒꯅꯨꯄꯥ ꯍꯥꯏꯗꯣꯔꯦ ꯑꯣꯅꯕꯔꯦ ꯃꯂꯦꯑꯥꯝꯕꯗꯨꯖꯨ ꯂꯅꯤ ꯉꯁꯥꯏ ꯀꯧꯅꯔꯦ ꯍꯥꯏ ꯍꯥꯏꯅ ꯑꯩꯗꯤ ꯀꯩ ꯍꯥꯏꯗꯣꯏꯅꯣ ꯈꯟꯗ꯭ꯔꯕ ꯁꯤꯂꯥ ꯑꯩꯅ ꯃꯥ ꯅꯣꯛꯁꯤꯜꯂꯛꯄꯗꯨꯗ ꯑꯩꯅ ꯍꯥꯏ ꯈꯨꯠ ꯊꯥꯡꯒꯠꯂꯦ ꯍꯥꯏ ꯍꯥꯏ ꯑꯗꯩꯗꯤ ꯏꯄꯨꯁꯤꯗ ꯑꯩꯅ ꯋꯥ ꯉꯥꯡꯕꯁꯤꯅ ꯃꯥꯖꯦ ꯌꯦꯡꯉꯦ ꯃꯔꯣꯟꯗꯣ ꯑꯃ ꯑꯣꯏꯒ꯭ꯔꯝꯅꯤꯅ ꯑꯩꯅ ꯑꯄꯨꯅ ꯀꯧꯑꯦ ꯂꯥꯏꯔꯤꯛ ꯂꯥꯏꯔꯤꯛ ꯁꯤꯖꯦ ꯂꯧꯔꯒꯦꯅ ꯇꯧꯔꯒ ꯃꯔꯣꯟ ꯈꯣꯏꯔꯛꯄꯖꯤꯗꯗꯤ ꯃꯥꯖꯦ ꯌꯦꯡꯉ ꯌꯦꯡꯉ ꯑ ꯂꯩꯔꯛꯑꯦ ꯊꯨ ꯏꯄꯥꯟ ꯊꯥ ꯑꯃꯗ ꯉꯥ ꯃꯀꯣꯁ
ꯀꯔꯤꯒꯤ ꯑꯣꯏꯗꯣꯏꯅꯣ ꯑꯗꯨꯗꯣ ꯋꯥꯔꯤꯂꯤ ꯋꯥꯔꯤ ꯃꯆꯥ ꯂꯥꯢꯔꯤꯛ ꯎꯝ
ꯕꯪꯒ꯭ꯂꯥꯗꯦꯁꯀꯤ ꯁꯥꯅ ꯇꯝꯐꯥ ꯐꯝꯕꯥꯁꯤꯜꯂꯥ ꯑꯗꯨ ꯏꯄꯨꯅ ꯏꯕꯅꯤ ꯍꯟꯗꯛ ꯀꯩꯅꯣ ꯇꯧꯕꯗꯒ ꯐꯪꯒꯤꯕꯗꯣ ꯄ꯭ꯔꯥꯏꯖꯀ ꯐꯪꯅꯒꯤꯕꯗꯣ ꯃꯃꯥꯡꯒꯤꯗꯒ ꯑꯗꯨ ꯏꯄꯨꯅ ꯏꯕꯅꯦ ꯏꯄꯨꯗꯤ ꯕꯪꯒ꯭ꯂꯥꯗꯦꯁꯀꯨꯝꯕ ꯑꯗꯩ ꯃꯤ ꯑꯁꯣꯝꯒꯤ ꯅꯥꯀꯟꯒꯤꯁꯦ ꯆꯠꯂ ꯆꯠꯂꯒ ꯀꯩꯅꯣ ꯇꯧꯕꯥꯁꯦ ꯌꯥꯝ ꯇꯧꯋꯦꯕꯀꯣ ꯃꯥꯗꯤ ꯑꯗꯨꯝꯅꯤ ꯃꯥꯗꯤ ꯊꯋꯥꯏꯗꯤ ꯌꯥꯎꯖꯕꯤꯅꯤ ꯁꯤꯅ ꯍꯥꯏꯕꯗꯤ ꯑꯁꯨꯝꯕꯤꯗꯀꯣ ꯊꯋꯥꯏ ꯌꯥꯝ ꯌꯥꯎꯖꯕꯤ ꯑꯣꯏꯕꯅꯦ ꯃꯥꯗꯤ ꯃꯥꯗꯤ ꯎꯅꯗꯦ ꯃꯥꯗꯤ ꯁꯪꯗꯦ ꯍꯥꯢꯌꯦ ꯍꯦꯍꯦ
ꯢꯄꯨꯅꯒꯗꯤ ꯍꯥꯢꯔꯛꯢ ꯈꯪꯕ꯭ꯔꯥ ꯑꯣ ꯐꯤꯂꯝꯒꯤ ꯑꯣꯢꯔꯗꯤ ꯐꯤꯂꯝ ꯄꯨꯊꯣꯛꯄ ꯑꯃꯥꯁꯨ ꯂꯩꯌꯦꯕ ꯑꯗꯨꯗꯨꯒ ꯎꯟꯅꯔꯣ ꯍꯥꯢꯔꯛꯢꯕ ꯑꯍꯤ ꯍꯥ ꯍꯥ
ꯑꯗꯨ ꯃꯥꯏꯗꯤ ꯃꯥꯥꯏ ꯄꯨꯡ ꯑꯅꯤ ꯇꯥꯈ꯭ꯔꯗꯤ ꯃꯥꯗꯤ ꯋꯥꯛꯀꯤꯡ ꯆꯠꯂꯦꯕ ꯋꯥꯛꯀꯤꯡ ꯆꯠꯄꯅꯤꯅ ꯃꯤ ꯎꯅꯕꯤꯖꯦ ꯃꯥꯒꯤ ꯋꯥꯛꯀꯤꯡ ꯔꯨꯇꯤꯟꯁꯤꯗ ꯑꯣꯏꯅ ꯆꯠꯂꯦꯕ ꯃꯥꯗꯤ ꯃꯤ ꯎꯅꯕꯤ ꯎꯅꯗꯦꯕ ꯑꯣꯖꯥ ꯅꯦꯄꯣꯂꯤꯟ ꯍꯣꯏꯅ ꯑꯃꯨꯛꯀ ꯃꯥꯒꯤ ꯑꯃꯨꯛ ꯍꯪꯕ ꯅꯝꯅꯣ ꯂꯥꯛꯄꯗꯣꯟꯗ ꯎꯟꯅꯗꯦ ꯍꯥꯏꯕꯅꯤꯅꯅꯦ ꯎꯝ ꯑꯗꯒꯤ ꯃꯤ ꯎꯅꯁꯦ ꯍꯥꯏꯕꯁꯦ ꯏꯄꯨꯍꯣꯏꯗꯤ ꯀꯌꯥ ꯌꯥꯒꯟꯗꯦꯕ ꯌꯥꯒꯟꯗꯦ ꯍꯥꯏꯕꯗꯤ ꯍꯣꯏ ꯈꯪꯅꯈ꯭ꯔꯒ ꯁꯨꯝ ꯆꯪꯅꯔꯥꯒ ꯁꯨꯝ ꯆꯪꯉꯥꯒ ꯎꯟꯅꯕꯗꯨꯅ ꯃꯈꯜ ꯑꯃꯅꯤꯗꯅ ꯑꯗꯣ ꯃꯤ ꯎꯟꯅꯥꯅꯤꯡꯉꯥꯏꯒꯤ ꯂꯥꯛꯀꯦꯒ ꯍꯥꯏꯕꯁꯦ ꯑꯝ ꯀꯩꯅꯣ ꯇꯧꯔꯔꯦ ꯑꯩ ꯑꯩꯗꯤ ꯈꯪꯗꯦꯒꯨꯝꯕ ꯍꯥꯏꯔꯛꯄꯤꯗꯣ ꯈꯪꯗꯦ ꯍꯥꯏꯕꯗꯤ ꯃꯥꯅ ꯍꯪꯗꯣꯏꯖꯦ ꯈꯪꯗꯦꯒꯨꯝꯕꯤꯖꯦ ꯍꯥꯏꯔꯛꯄꯤꯖꯦ ꯍꯣꯢ ꯏꯄꯥꯟ ꯊꯥ ꯑꯃꯥꯗ ꯃꯦꯝ ꯔꯤꯖꯤꯠꯇꯥꯅ ꯋꯥꯔꯤꯖꯦ ꯑꯩꯈꯣꯏꯒꯤ ꯂꯣꯟꯖꯦ ꯈꯣꯏꯔꯒ ꯂꯥꯛꯄꯅꯤꯅ ꯈꯣꯏ ꯇꯛ ꯆꯠꯂꯦ ꯎꯝ ꯏꯕꯗꯖꯨ ꯑꯗꯨꯝ ꯆꯠꯄꯅꯦ ꯃꯥꯏꯗꯤ ꯑꯩꯖꯨ ꯈꯪꯉꯦꯕ ꯏꯕ ꯀꯥꯟꯒꯤꯗ ꯑꯗꯨꯝ ꯍꯥꯏꯗꯤ ꯇꯥꯔꯛꯎ ꯌꯥꯗꯕꯗꯣ ꯑꯗꯨ ꯑꯩꯈꯣꯏꯅ ꯄꯥꯕꯗꯗꯤ ꯑꯍꯥꯟꯕꯗꯗꯤ ꯑꯍꯥꯝꯕ ꯍꯩꯅꯔꯝꯃꯣꯏꯕ ꯎꯝ ꯀꯩꯏꯅꯥꯅꯣꯡꯒꯤ ꯀꯨꯏꯁꯦ ꯄꯥꯕꯗ ꯎꯝ ꯑꯗꯩ ꯁꯨꯝ ꯨꯁꯨꯝ ꯄꯥꯔꯛꯄꯗꯩꯗꯤ ꯃꯅꯥ ꯍꯥꯢꯅꯤꯡꯉꯤꯖꯦ ꯁꯤꯖꯤꯅꯦ ꯈꯪꯉꯛꯄꯗꯣ ꯃꯥꯏ ꯃꯥꯢꯒꯤ ꯂꯣꯟꯗꯥꯖꯦ ꯂꯩꯖꯒꯤꯕꯅꯤꯅ ꯃꯥꯟꯅꯦ ꯊꯣꯟꯕ ꯀꯥꯟꯗꯁꯨ ꯑꯩꯈꯣꯏ ꯁꯦꯛꯅꯃꯥꯏꯒꯤ ꯀꯩꯅꯣꯁꯤꯗ ꯑꯣꯏꯅ ꯑꯅꯝꯕ ꯊꯣꯟꯃꯤ ꯍꯥꯏꯗꯤ ꯃꯃꯤꯡꯁꯦꯀꯣ ꯈ꯭ꯔꯤꯁꯇꯥꯟꯖꯨ ꯑꯩ ꯉꯁꯥꯏꯒꯤ ꯋꯥꯔꯤ ꯑꯃ ꯂꯤꯔꯛꯀꯦꯕ ꯑꯩ ꯉꯁꯥꯏ ꯍꯥꯏꯕꯤꯗ ꯑꯩꯅ ꯄꯥꯗꯕꯤꯗ ꯈ꯭ꯔꯤꯁꯇꯥꯟꯖꯨ ꯏꯁꯂꯥꯝꯖꯨ ꯍꯤꯟꯗꯨꯒꯤ ꯂꯥꯏ ꯁꯣꯟꯕ ꯍꯥꯏꯅ ꯑꯃ ꯌꯥꯎꯋꯦꯕ ꯁꯤꯗ ꯋꯥꯔꯤ ꯃꯆꯥ ꯑꯃ ꯑꯁꯤꯒꯤ ꯃꯥ ꯍꯥꯏꯕ ꯑꯗꯣ ꯀꯩꯅꯣꯝꯗ ꯍꯥꯏꯕ ꯃꯥꯜꯂꯦ ꯑ ꯂꯥꯡꯒꯣꯜꯒꯤꯗ ꯃꯣꯏ ꯀꯩꯅꯣ ꯂꯩꯗꯅ ꯑ ꯃꯥꯢ ꯃꯥꯏ ꯀ꯭ꯋꯥꯇꯔ ꯑꯗꯨꯗ ꯈ꯭ꯔꯤꯁꯇꯥꯟ ꯅꯤꯡꯕ ꯀ꯭ꯋꯥꯇꯔ ꯑꯅꯤꯖꯦ ꯊꯪꯅꯕꯖꯥꯠꯅꯦ ꯑꯃꯁꯤꯅ ꯈ꯭ꯔꯤꯁꯇꯥꯟ ꯅꯤꯡꯕ ꯑꯃꯁꯤꯅ ꯏꯁꯂꯥꯝ ꯅꯤꯡꯕ ꯀꯔꯤ ꯅꯤꯡꯕ ꯏꯁꯂꯥꯝ ꯎꯝ ꯢꯁꯂꯥꯝ ꯅꯤꯡꯕ ꯑꯃꯥꯅꯦ ꯈ꯭ꯔꯤꯁꯇꯥꯟ ꯅꯤꯡꯕ ꯑꯝꯅꯦ ꯑꯅꯤꯁ ꯊꯪꯅꯕ ꯑꯃꯒꯤ ꯃꯣꯏ ꯊꯕꯛ ꯁꯨꯕ ꯅꯨꯄꯥ ꯑꯅꯤ ꯂꯩꯕ ꯃꯣꯏ ꯏꯃꯨꯡꯁꯤꯗ ꯑꯃꯃꯝꯁꯤꯗ ꯑꯃꯁꯤꯅ ꯁꯤꯇꯥꯔꯥꯝ ꯀꯧꯕ ꯑꯃꯁꯤꯅ ꯒꯪꯒꯥꯔꯥꯝ ꯀꯧꯕ꯭ꯔꯥ ꯀꯩꯅꯣꯝ ꯑꯣꯏ ꯃꯥꯜꯂꯦ ꯃꯥꯏꯗꯣ